ꯑ ꯇꯥꯛ ꯆꯥ ꯈꯕ꯭ꯔꯣ
ꯁꯥꯔꯦ ꯆꯔꯦ ꯅꯪꯗꯤ ꯆꯥꯔꯕꯣ
ꯎꯝ ꯆꯥꯏ
ꯒꯥꯔꯤ ꯃꯊꯦꯜ ꯆꯥꯕꯤꯔꯒꯦ ꯇꯥꯕ꯭ꯔꯣ ꯑꯦ ꯇꯥꯔꯕ꯭ꯔꯣ ꯍꯜꯂꯣ ꯇꯥꯔꯕꯣ ꯅꯪꯅꯦ ꯅꯨꯡꯉꯥꯏꯗ ꯃꯥꯂꯦ
ꯍ
ꯇꯥꯔꯕ
ꯍꯜꯂꯣ
ꯇꯥꯕ꯭ꯔꫭ
ꯅꯕꯥ ꯅꯅꯨꯡꯉꯥꯏꯗꯕꯨꯖꯔ ꯅꯒꯦ
ꯑꯁ ꯑꯃꯨꯛ ꯑꯃꯨꯛ ꯇꯥꯗꯕ ꯁꯥꯎꯅꯤꯡꯉꯤꯗ
ꯀꯩꯗꯧꯔꯤꯅꯣ
ꯍꯧꯖꯤꯛꯇꯤ ꯁꯨꯝ ꯐꯝꯃꯒ ꯂꯩꯗꯥꯛ ꯆꯥꯕꯗꯣꯏꯔꯅ
ꯀꯩꯃꯤꯊꯤ ꯍꯁꯥ
ꯌꯦꯟꯖꯥꯡ ꯊꯣꯡꯅꯤꯉꯥꯏ ꯂꯩꯇꯕꯩ ꯆꯦꯒꯦ ꯑꯃ ꯑꯣꯏꯅ ꯆꯥꯏ
ꯑꯁ ꯌꯥꯏ ꯍꯦ ꯑꯗꯨꯁꯨ
ꯎꯝ ꯎꯝ
ꯎꯝ ꯍꯣꯏ ꯁꯤ ꯀꯥ ꯆꯠꯀꯦ ꯂꯥꯏꯑ ꯅꯦꯠꯋꯥꯛ ꯑꯣꯏꯔꯝꯃꯤ ꯅꯪꯁꯦ ꯇꯥꯗ꯭ꯔꯦ ꯑꯃꯨꯛ ꯑꯁ ꯌꯥꯗ꯭ꯔꯦ ꯇꯥꯏ ꯅꯪ ꯀꯩꯁꯤꯝ ꯄꯥꯏ ꯀꯩꯁꯤꯅꯣ ꯑꯦꯔ ꯇꯥꯕ
ꯑꯦ ꯌꯥꯝ ꯅꯨꯡꯉꯥꯏꯇꯦ ꯅꯪ ꯃꯔꯛ ꯃꯔꯥꯛꯛꯇꯗꯤ ꯑꯗꯨ ꯅꯨꯡꯉꯥꯏꯕꯅꯦꯕꯣ ꯍꯧꯖꯤꯛ ꯅꯨꯡꯉꯥꯏꯇꯦꯕ
ꯑꯩ ꯇꯧꯔꯛꯄꯒꯤ ꯅꯨꯡꯉꯥꯏꯗꯕ꯭ꯔꯣ
ꯎꯝ ꯈꯪꯗꯦ ꯉꯁꯤ
ꯑꯣ ꯀꯩ ꯁꯤꯅꯣꯕ ꯖꯤꯑꯣꯔꯣ ꯏꯌꯥꯔꯇꯦꯜ ꯀꯩꯗꯧꯖꯥꯔꯣ ꯏꯌꯥꯔꯇꯦꯜꯁ ꯅꯦꯋꯥ ꯅꯨꯡꯉꯥꯏꯕꯅꯦ
ꯑꯁ ꯈꯪꯗꯦ
ꯉꯁꯤ ꯌꯨꯝ ꯂꯩꯕ꯭ꯔꯣ
ꯎꯝ ꯌꯨꯝꯒꯤ ꯃꯅꯥꯛꯇ ꯏꯪꯈꯣꯜ ꯂꯩꯌꯦꯕ
ꯑꯣ
ꯐꯣꯟꯗ ꯆꯪꯉꯒ ꯅꯥꯄꯤꯒꯨꯝꯕ ꯑꯗꯨꯝ ꯁꯦꯡꯕ ꯊꯃꯥꯛ ꯇꯧꯕ ꯁꯦꯡꯗꯗꯤ ꯑꯩꯈꯣꯏꯅ ꯆꯦꯡꯗꯗꯤ ꯊꯦꯡꯕꯤꯅꯕ ꯃꯤ ꯂꯩꯇꯕꯀꯣ
ꯎꯝ ꯒꯌ꯭ꯥꯟꯇꯥꯏ ꯒꯌ꯭ꯥꯟꯇꯥꯏ
ꯌꯨꯝ ꯄꯥꯜꯂꯒꯒꯌꯥꯟ ꯇꯥꯔꯦ ꯇꯥꯏ ꯇꯥꯏ
ꯎꯝ ꯅꯪꯒꯤ ꯈꯣꯟꯁꯨ ꯑꯗꯨꯝ ꯇꯞꯄꯤꯦꯀꯣ
ꯇꯞꯂ ꯃꯣꯏꯗ
ꯑꯦ ꯌꯥꯝ ꯄꯤꯛꯑꯦꯅ ꯏꯪꯈꯣꯟꯜꯁꯨ
ꯑꯁ ꯌꯥꯝꯄꯤ ꯍꯥꯏ
ꯎꯝ ꯅꯨꯄꯤ ꯈꯣꯣꯟ ꯃꯥꯂꯦ
ꯏꯁꯥ ꯆꯥꯎꯕꯒꯤ ꯈꯣꯟ ꯄꯤꯈꯤꯅꯤ
ꯏꯁꯤ ꯏ
ꯁꯃ ꯅ
ꯑꯁ ꯅꯣꯏꯁꯨ ꯅꯣꯏꯗꯨꯗ ꯑꯩ ꯀꯩꯅꯣꯗ ꯗꯤ ꯄꯤ ꯊꯝꯃꯤꯗꯨꯗꯤ ꯑꯗꯨꯗꯤ ꯅꯣꯏꯕ꯭ꯔꯣꯅꯦ ꯗꯗꯤꯕ
ꯎꯝ ꯈꯪꯗꯦ ꯑꯗꯨꯗꯗꯤ ꯀꯟꯅꯗꯤ ꯅꯣꯏꯗꯕꯀꯣ ꯅꯪ ꯎꯝ ꯈꯣꯟꯁꯤ ꯈꯔ ꯄꯤꯛꯏꯗꯤ ꯄꯤꯛꯏꯀꯣ ꯈꯔ ꯃꯤ ꯈꯔꯗꯤ ꯑꯗꯨꯝ ꯆꯥꯎꯕ ꯂꯩꯌꯦꯕ
ꯍꯣꯏ ꯑꯗꯨ ꯈꯔ ꯆꯥꯎꯕꯁꯤꯡꯗꯣ
ꯎꯝ
ꯄꯥꯈꯪ ꯄꯥꯈꯪ ꯁꯥꯔꯝꯗꯥꯏꯒꯤ ꯆꯥꯎꯔꯤꯕ
ꯑꯦ ꯑꯦ ꯏꯍꯦ ꯅꯪꯅ ꯑꯃꯨꯛꯀ ꯄꯥꯈꯪ ꯑꯣꯏꯕ
ꯑꯩꯈꯣꯏꯗꯤ ꯄꯥꯈꯟ ꯂꯥꯜꯂꯦ ꯑꯩꯈꯣꯏꯗꯤ ꯅꯨꯄꯤ ꯊꯤꯔꯣꯏ
ꯎꯝ ꯇꯕ꯭ꯔꯣ
ꯇꯥꯏ ꯇꯥꯏ ꯑꯩꯈꯣꯏꯗꯤ ꯅꯨꯄꯤ ꯊꯤꯔꯣꯏꯕ
ꯍꯥꯥ
ꯑꯩꯈꯣꯏꯗꯤ ꯅꯨꯄꯤ ꯊꯤꯔꯔꯣꯏꯕ ꯑꯗꯨꯒꯤꯅꯦꯕ
ꯏꯁ ꯏꯁ ꯊꯤꯕ ꯌꯥꯔꯤꯗ ꯅꯨꯄꯥ ꯅꯈꯣꯏꯗꯤ
ꯏꯁ ꯊꯤ ꯀꯟꯅ ꯊꯤꯔꯤꯅꯦ ꯂꯥꯛꯇ꯭ꯔꯤꯅꯦ
ꯆꯍꯤ ꯀꯌꯥ ꯁꯨꯔꯒꯦ ꯍꯥꯏꯁꯤꯕꯣ
ꯅꯪ ꯍꯥꯏꯔꯛꯑꯣꯅꯦ ꯆꯍꯤ ꯀꯌꯥ ꯁꯣꯏꯒꯦ ꯍꯥꯏꯕꯗꯣ
ꯑ ꯆꯍꯤ ꯈꯨꯅꯦ
ꯅꯪ ꯀꯨꯟ
ꯎꯝ
ꯆꯦꯗꯤꯤ ꯆꯥ ꯑꯣꯏꯔꯝꯗꯧ ꯃꯥꯜꯂꯦ
ꯑ ꯅꯪꯁꯦ ꯅꯨꯄꯤ ꯊꯤꯔꯔꯣꯏ ꯍꯥꯏꯔꯗꯤ ꯅꯪꯒꯤ ꯆꯍꯤꯁꯦ ꯑꯗꯨꯝ ꯀꯨꯟ ꯀꯨꯟ ꯅꯤꯄꯥꯜ ꯀꯨꯟ ꯃꯥꯄꯜ ꯂꯩꯔꯝꯗꯧ ꯃꯥꯜꯂꯦ
ꯑꯁ ꯅꯪꯁꯨ ꯍꯦ ꯃꯜꯂꯗꯗꯗꯤ ꯀꯥꯔꯒꯦ ꯀꯨꯟꯅꯤꯄꯥꯟ ꯀꯨꯕ ꯄꯥꯜꯂ ꯑꯗꯨꯗꯤ ꯃꯩ ꯃꯩ
ꯅꯪ ꯅꯨꯗꯤ ꯊꯤꯔꯔꯣꯏ ꯍꯥꯏꯕꯒꯤꯅꯤꯅꯦ
ꯊꯤꯔꯔꯣꯏ ꯑꯗꯨ ꯊꯤꯔꯣꯏ ꯍꯥꯏꯔꯁꯨ ꯑꯉꯥꯡꯗꯨ ꯇꯧ ꯌꯥꯏꯅ ꯑꯩ ꯆꯍꯤ ꯆ ꯀꯟ
ꯑꯗꯨꯗꯤ ꯆꯍꯤ ꯀꯨꯟꯃꯔꯤ ꯀꯨꯟꯃꯉꯥ ꯑꯗꯨꯋꯥꯏꯗ ꯂꯩꯕ꯭ꯔꯥ
ꯍꯍꯣꯏ ꯍꯣꯏ ꯑꯗꯨ ꯑꯗꯨꯋꯥꯏꯗ ꯂꯩꯌꯦ ꯊꯥꯖꯔꯕ ꯍꯧꯖꯤꯛꯇꯤ ꯑꯩ ꯈꯣꯟꯗꯨꯒ ꯆꯥꯎꯍꯜꯂꯁꯨ ꯌꯥꯏ ꯀꯩꯁꯨ ꯀꯥꯏꯗꯦ ꯑꯩ ꯆꯥꯎꯍꯜꯂꯨꯔꯃꯨ ꯅꯪꯅꯦ ꯋꯥ ꯍ ꯄꯦꯜꯂꯦꯍꯦꯕꯃꯥ
ꯎꯝ ꯇꯗ꯭ꯔꯣ
ꯇꯥꯏ ꯇꯥꯏ ꯅꯪ ꯅꯦꯋꯥꯁꯤ ꯌꯥꯗꯦꯔ ꯇꯥꯕ꯭ꯔꯣ ꯍꯜꯂꯣ ꯃꯔꯔ ꯍꯜꯂꯣ
ꯎꯔꯤꯅꯦꯕ ꯋꯥꯔꯤ ꯁꯥꯟꯅꯕ ꯅꯨꯡꯥꯏ
ꯇꯥꯔꯕꯣ ꯍꯜꯂꯣ
ꯂ
ꯅꯪ ꯐꯣꯟꯗꯣ ꯂꯌꯦꯉ ꯑꯥ ꯇꯥꯏ ꯇꯥꯏꯦ ꯐꯣꯟꯗꯣ ꯑꯩ ꯂꯦꯡꯉꯅ ꯑꯗꯨꯝ ꯄꯥꯏꯔ ꯂꯩ ꯅꯪ ꯂꯦꯞꯄ ꯖꯒꯥꯗꯣ ꯅꯪ ꯂꯗꯤ ꯌꯥꯗ꯭ꯔꯦ ꯌꯦꯡ ꯃꯨꯇꯥꯥꯊꯀꯔ
ꯈ ꯈꯪꯗꯦ ꯅꯦꯠꯋꯥꯛ ꯌꯥꯝ ꯅꯨꯡꯉꯥꯏꯇꯦ ꯉꯁꯤꯁꯦ
ꯑꯣ ꯑꯩ ꯑꯩ ꯋꯥ ꯍꯥꯏꯒꯦꯀꯣ ꯃꯨ ꯇꯥꯗꯔꯦ ꯇꯥꯕ꯭ꯔꯣ ꯇꯥꯕ꯭ꯔꯣ ꯍꯜꯂꯣ
ꯑ
ꯇꯥꯕ꯭ꯔꯣ ꯁꯔ ꯍꯜꯂꯣ ꯍꯜꯂꯣ ꯍꯜꯂꯣ ꯇꯥꯕꯤꯔ
ꯂ
ꯍꯣꯏ ꯇꯥꯏ ꯇꯥꯏ ꯅꯪ ꯅꯤꯡ ꯋꯥꯅꯣ ꯑꯇꯌꯦ
ꯎꯝ ꯑꯥꯡ ꯆꯥꯗꯤ ꯀꯔꯤꯔꯣ